ꯎꯝ
ꯍꯂꯣ
ꯑꯣ
ꯑꯗꯣ
ꯍꯜꯂꯣ
ꯑꯥꯎ
ꯍꯂꯣ ꯇꯥꯄ ꯍꯜꯂꯣ
ꯍ
ꯀꯩꯗꯧꯔꯤꯅꯣ ꯑꯥ
ꯐꯄꯤ
ꯄꯥ ꯆꯠꯒꯤ
ꯑꯂꯨꯒ ꯈꯥꯃꯦꯟ ꯆꯥꯏ ꯅꯪꯗꯦ
ꯍꯥꯥ
ꯑꯂꯨꯒ ꯈꯥꯃꯦꯟ ꯆꯥꯏꯕ ꯅꯪꯒꯤ
ꯑꯂꯨ ꯈꯥꯃꯦꯟ ꯍꯥꯥ ꯇꯕ ꯍꯜꯂꯣ
ꯇꯥꯌꯦ ꯇꯌꯦ
ꯑꯩꯔꯣ ꯑꯩꯗꯤ ꯚꯤꯟꯁꯔ
ꯀꯩꯗꯧꯔꯤꯅꯣ ꯅꯃꯪ
ꯕꯤꯟꯁ ꯆꯥꯏ ꯇꯥꯗꯕ꯭ꯔꯣ
ꯀꯩꯗꯧꯔꯤꯅꯣ ꯍꯥꯏꯕꯅꯦ
ꯀꯔꯤ ꯇꯧꯅꯤ ꯍꯤꯞꯄꯤ
ꯍꯤꯞ ꯄꯤꯦ ꯍꯥꯏꯔꯒ ꯑꯩ ꯑꯩꯅ ꯋꯥ ꯉꯥꯡꯕꯗꯣ ꯇꯥꯒꯕ꯭ꯔꯥꯅꯪ ꯈꯨꯝꯕꯁꯨ ꯈꯨꯝꯗꯦ
ꯇꯥꯗꯕꯩꯅꯦ ꯇꯥꯔꯗꯤ ꯈꯨꯝꯕꯅꯤꯅ ꯎ ꯀꯥꯏ ꯆꯠꯄꯔꯪꯁꯤ
ꯀꯩꯁꯦ ꯆꯦ
ꯀꯩꯗꯧꯕꯤꯕ
ꯅꯔꯤꯛ ꯄꯥꯔꯤꯕ
ꯀꯃꯥꯏꯅ ꯇꯧꯔꯦ ꯀꯃꯥꯏꯅ ꯇꯧꯔꯦ ꯂꯥꯏꯔꯤꯛ ꯄꯥꯕꯗꯣ
ꯈꯪꯗꯦ ꯑꯗꯨꯝ ꯄꯥꯔꯤꯅꯦ
ꯄꯕꯨ ꯀꯃꯥꯏꯟ ꯇꯧꯔꯒꯦ ꯍꯥꯏ
ꯀꯔꯝ ꯇꯧꯔꯤꯒꯦ ꯍꯥꯏꯕꯅꯤ ꯅꯪ ꯂꯔꯤꯛ ꯄꯥꯕꯗꯨꯣ
ꯅꯪꯗꯤ ꯀꯩ ꯀꯩ ꯊꯕꯛ ꯇꯧꯔꯤꯅꯣ
ꯑ ꯊꯕꯛ ꯇꯧꯕꯗꯤ ꯍꯟꯗꯛ ꯅꯣꯡ ꯆꯨꯃꯟꯕꯒꯤ ꯑꯩꯈꯣꯏꯒꯨꯝꯕꯅ ꯑꯗꯨꯝ
ꯊꯥꯖꯗ꯭ꯔꯦ ꯊꯥꯖꯗ꯭ꯔꯦ ꯅꯪꯒꯤꯁꯦ ꯇꯤꯒꯤ ꯅꯣꯡ ꯆꯨꯔ ꯂꯩꯌꯦꯦ ꯀꯔꯤꯅꯣ
ꯑꯩꯈꯣꯏꯔꯣꯝꯗꯗꯤ ꯅꯨꯡꯇꯤꯒꯤ ꯆꯨꯏꯅ ꯍꯧꯖꯤꯛꯁꯨ ꯈꯔ ꯈꯔ ꯆꯨꯔꯅꯤꯌꯦ
ꯑꯁ ꯊꯥꯖꯗꯦ ꯑꯩ
ꯊꯥꯖꯗ꯭ꯔꯕꯗꯨꯅ
ꯅꯨꯡꯇꯤꯒꯤ ꯅꯣꯡ ꯆꯨꯕꯒꯤ ꯂꯪꯒꯤꯁꯦ ꯂꯪꯒꯤ ꯈꯛ
ꯅꯪꯒꯤ ꯈꯛꯇ ꯑꯣꯏꯔꯝꯒꯅꯤ ꯑꯗꯨꯝ ꯅꯣꯡ ꯆꯨꯕꯗꯣ
ꯌꯥ
ꯅꯪꯒꯤ ꯅꯪꯒꯤ ꯀꯥꯒꯤ ꯃꯄꯥꯗ ꯈꯛꯇ ꯆꯨꯕꯒꯤ ꯑꯣꯏꯔꯝꯒꯅꯤ
ꯑꯣꯏꯗꯕ ꯑꯩꯈꯣꯏ ꯑꯦꯔꯤꯌꯥꯗ ꯑꯗꯨꯝ ꯆꯒ꯭ꯔ ꯂꯩꯕ
ꯅꯣꯡꯖꯨꯋꯦ ꯍꯥꯏꯔꯛꯇꯦ
ꯄꯦ
ꯅꯣꯡ ꯆꯨꯦ ꯍꯥꯏꯔꯛꯇꯦꯕ
ꯀ
ꯍꯥꯗꯔꯕꯤꯒꯔꯦ
ꯅꯣꯡ ꯆꯨꯑꯦ ꯍꯥꯏꯔꯛꯇꯦꯕ ꯑꯩꯈꯣꯏ ꯏꯃꯥ ꯏꯄꯥꯗꯨ
ꯇꯣꯉꯥꯟꯕꯗꯨꯕꯨ ꯃꯐꯝ ꯃ ꯇꯣꯉꯥꯥꯟꯕꯂ ꯑꯗꯨꯕꯨ
ꯇꯣꯉꯥꯟꯗꯦ ꯁꯣꯝ ꯁ꯭ꯥꯏꯗ ꯃꯥꯟꯅꯩ ꯀꯩꯅꯣ
ꯇꯨꯡꯉꯗꯤ
ꯐꯣꯇꯣ ꯊꯥꯔꯛꯑꯣ ꯅꯣꯡ ꯆꯨꯕꯗ ꯐꯣꯇꯣ ꯊꯥꯔꯛꯑꯣ
ꯅꯣꯡꯁꯨ ꯋꯥꯕꯨ ꯇꯣ ꯀꯃꯥꯏ ꯀꯥꯞꯄ꯭ꯔꯅꯦ
ꯅꯣꯡꯒꯤ ꯐꯣꯇꯣꯗ ꯊꯥꯔꯛꯑꯣ ꯍꯥꯏꯕ
ꯁꯣꯋꯔ ꯑꯣꯏꯅ ꯆꯨꯕꯗꯨꯕꯨ ꯀꯔꯤ ꯈꯖꯤꯛ ꯈꯖꯤꯛꯇ ꯆ ꯀꯃꯥꯏ
ꯎꯝ ꯑꯩ ꯊꯥꯖꯗꯦꯕ ꯑꯗꯨꯒꯤ ꯀꯥꯞꯔꯒ ꯊꯥꯔꯛꯑꯣ ꯍꯥꯏꯕ
ꯍꯣꯏ ꯍꯣꯏ ꯍꯌꯦꯡ ꯀꯟꯅ ꯁꯨꯔ ꯀꯟꯅ ꯊꯥꯔꯛꯀꯦ ꯃꯄꯥꯟꯗ ꯇꯣꯏ ꯆꯣꯜꯂꯤ ꯉꯁꯥꯏ ꯅꯣꯡ ꯆꯨꯕꯤꯕꯒꯤ ꯌꯨꯝ ꯃꯃꯥꯡ ꯂꯣꯏ ꯆꯣꯟꯗꯦ ꯉꯁꯥꯏꯁꯨ ꯀꯟ ꯁꯨꯕꯅꯦ ꯍꯣꯏ ꯇꯧꯕꯅꯦ ꯅꯨꯡꯗꯥꯡꯗꯀꯣ ꯑꯗꯨꯝ ꯆꯨꯒꯟꯕꯅꯦ ꯑꯗꯨꯒ ꯅꯨꯡꯊꯤꯜꯗꯁꯨ ꯑꯌꯨꯛꯇ ꯑꯌꯨꯛꯇꯁꯨ ꯑꯗꯨꯝ ꯆꯨꯑꯦ ꯅꯨꯡꯊꯤꯜꯗꯗꯤ ꯈꯔ ꯑꯃꯨꯛ ꯐꯈ꯭ꯔꯦ ꯑꯗꯨ ꯅꯨꯃꯤꯗꯥꯡ ꯋꯥꯏꯔꯝ ꯆꯥꯛꯈ꯭ꯔꯗꯤ ꯑꯃꯨꯛꯁꯨꯨꯍꯥꯎꯋ ꯄꯨꯔꯅꯤ ꯇꯥꯕ꯭ꯔꯣ
ꯎꯝ
ꯀꯩꯗꯧꯔꯤꯅꯣ
ꯍꯤꯞꯄꯤꯑꯦ
ꯁꯤ ꯄꯤꯌꯦ ꯌꯥꯝ ꯇꯞꯄꯤꯗꯅ ꯅꯪ ꯈꯨꯝꯕꯗꯣ
ꯅꯪꯅ ꯅꯪꯅ ꯇꯧꯕꯗꯣ ꯉꯁꯥꯏ
ꯍꯥꯥ
ꯉꯁꯥꯏ ꯇꯧꯔꯤꯗꯣ ꯁꯨꯃꯥꯏꯅ ꯇꯧꯕꯅꯦꯕ ꯑꯩ ꯑꯩ ꯋꯥ ꯉꯥꯡꯕ ꯀꯥꯟꯗ ꯅꯪ ꯈꯨꯝꯃꯛꯇ꯭ꯔꯤꯗꯣ ꯁꯨꯃꯥꯏꯅ ꯇꯧꯅꯦꯕ ꯅꯪꯁꯨ
ꯅꯦꯠꯋꯥ꯭ꯔꯛꯅ ꯑꯣꯏꯔꯝꯒꯅꯤ
ꯅꯪꯒꯤ ꯅꯦꯠꯋꯥ꯭ꯔꯛꯅ ꯑꯣꯏꯔꯝꯒꯅꯤ
ꯍꯣꯏ ꯍꯟꯗꯛ ꯅꯦꯠꯋꯥ꯭ꯔꯛ ꯌꯥꯝ ꯅꯨꯡꯉꯥꯏꯇꯦ ꯅꯍꯥꯟꯅ ꯑꯗꯨꯝ ꯇꯧꯔ ꯂꯩꯔꯕꯅꯦ
ꯅꯦꯠ ꯅꯦꯠꯋꯥ꯭ꯔꯛ ꯅꯨꯡꯉꯥꯏꯇꯦ ꯍꯥꯏꯔꯒ ꯑꯗꯨꯝ ꯑꯣꯟꯂꯥ꯭ꯏꯟ ꯂꯩꯌꯦ ꯅꯪ ꯀꯔꯤꯅꯣ
ꯑꯣꯟꯂꯥ꯭ꯏꯟ ꯂꯩꯇ꯭ꯔꯗꯤ ꯀꯩꯗꯧꯔꯦ
ꯅꯦꯠꯋꯥ꯭ꯔꯛꯀꯤ ꯃꯈꯥ ꯀꯩꯅꯣ ꯇꯥꯋꯔꯒꯤ ꯃꯈꯥꯗ ꯐꯝꯃꯒ ꯂꯩꯕ꯭ꯔꯣ ꯅꯪ
ꯀꯤ ꯍꯥꯏꯔꯦ ꯇꯋꯥꯔ ꯂꯩꯕꯗꯨꯕꯨ ꯑꯩꯈꯣꯏꯔꯣꯝꯗꯁꯨ
ꯑꯗꯨꯅꯦ
ꯇꯋꯥꯔ ꯂꯩ ꯇꯋꯥꯔ ꯂꯩ ꯍꯥꯏꯕꯅꯤ ꯅꯦꯠꯋꯥ꯭ꯔꯛ ꯅꯨꯡꯉꯥꯏꯇꯦ ꯍꯥꯏꯕ ꯅꯍꯥꯟꯗꯣ ꯐꯥꯏ꯭ꯚ ꯖꯤ ꯗ ꯑꯞꯒ꯭ꯔꯦꯗ ꯇꯧꯔꯨꯕꯒꯤ ꯅꯨꯡꯉꯥꯏꯇ꯭ꯔꯦ ꯍꯟꯗꯛ ꯅꯦꯠꯋꯥ꯭ꯔꯛ ꯐꯥꯏ꯭ꯚ ꯖꯤꯁꯨ ꯐꯖꯅ ꯐꯪꯗꯦ ꯑꯞꯒ꯭ꯔꯦꯗꯇꯤ ꯇꯧꯕꯤ ꯐꯥꯏꯚ ꯖꯤꯗꯤ ꯊꯣꯛꯑꯦ ꯁ꯭ꯄꯤꯠꯇꯤ ꯐꯥꯏꯚ ꯖꯤ ꯆꯠꯇꯦꯕ
ꯅꯪꯒꯤ ꯐꯣꯟ ꯑꯣꯏꯔꯝꯒꯅꯤ
ꯑꯩ ꯐꯣꯟꯅ ꯅꯠꯇꯦ ꯂꯣꯏꯅꯃꯛ ꯑꯗꯨꯃꯥꯏꯅ ꯇꯧꯅꯤ ꯃꯤꯁꯤꯡꯒꯤ
ꯍꯨꯝ
ꯁꯦꯡꯕ ꯍꯥꯏꯔꯒ
ꯌꯥꯝ ꯆꯨꯝꯅꯤꯡꯕ꯭ꯔꯣꯅ
ꯑꯁꯦꯡꯕ ꯍꯥꯏꯕꯅꯤ ꯃꯤꯒꯤꯁꯨ ꯅꯨꯡꯉꯥꯏꯇꯦ ꯅꯨꯡꯉꯥꯏꯇꯦ ꯍꯥꯏꯔꯤꯕꯗꯨꯕꯨ
ꯅꯨꯡꯉꯥꯏꯇꯦ ꯍꯥꯏꯔ ꯃꯤꯁꯤꯡꯒꯤ ꯚꯤꯗꯤꯑꯣ ꯂꯧꯔꯒ ꯊꯥꯒꯠꯂꯣ
ꯑ꯭ꯁ ꯂꯣꯢꯔꯦꯍꯦ
ꯍꯤꯍꯤ
ꯀꯔꯤꯅꯣ ꯈꯪꯗꯦ ꯅꯦꯠꯋꯥ꯭ꯔꯛ ꯅꯨꯡꯉꯥꯏꯇꯦ ꯍꯣꯏꯔ ꯀꯔꯤ ꯀꯝꯃꯥꯏꯅ ꯚꯤꯗꯤꯑꯣ ꯂꯧꯗꯣꯏꯅꯣ
ꯑꯣ꯭ꯐꯂꯥ꯭ꯏꯟ ꯚꯤꯗꯤꯑꯣ ꯂꯧꯕ ꯌꯥꯏꯅ ꯀꯩꯅꯣ
ꯑꯗꯨ ꯀꯃꯥꯏ ꯂꯧꯗꯣꯏꯅꯣꯕ ꯃꯤꯉꯣꯟꯗ ꯆꯠꯂꯒ ꯅꯦꯠꯋꯥ꯭ꯔꯛ ꯅꯨꯡꯉꯥꯏꯇꯦ ꯚꯤꯗꯤꯑꯣ ꯑꯝ ꯂꯧꯒꯦ ꯍꯥꯏꯗꯣꯏꯔꯣꯕ
ꯍꯣꯏ ꯃꯣꯏꯅ ꯀꯩꯅꯣ ꯐꯣꯟ ꯃꯦꯠꯂꯀꯥꯟꯗ ꯃꯣꯏꯒꯤ ꯐꯣꯟꯒꯤ ꯁꯀ꯭ꯔꯤꯟꯗ ꯚꯤꯗꯤꯑꯣ ꯅꯝꯃꯣ
ꯇꯥꯕ꯭ꯔꫭ
ꯎꯝ
ꯑꯗꯨ ꯀꯃꯥꯏꯅ ꯍꯥꯏꯗꯣꯏꯅꯣꯕ
ꯃꯣꯏ ꯐꯣꯟ ꯃꯦꯠꯂꯒ ꯐꯝꯕ ꯃꯇꯥꯡꯗꯅꯦꯕ ꯃꯣꯏꯒꯤ ꯀꯩꯅꯣ ꯃꯣꯏ
ꯁꯛꯇꯨꯗꯤ ꯎꯗ꯭ꯔꯁꯨ ꯌꯥꯏ ꯑꯗꯣ ꯃꯣꯏꯒꯤ ꯐꯣꯟꯗꯨ
ꯅꯪꯒꯤ ꯐꯣꯟꯒꯤ ꯁꯀ꯭ꯔꯤꯟꯗ ꯅꯪ ꯅꯪꯒꯤ ꯐꯣꯟꯗꯨꯒꯤ ꯚꯤꯗꯤꯌꯣ ꯂꯧ ꯍꯥꯏꯕ ꯃꯣꯏꯒꯤ ꯐꯣꯟꯗ ꯀꯩꯅꯣ ꯅꯦꯠꯋꯥ꯭ꯔꯛꯇꯨ ꯅꯦꯠꯋ꯭ꯔꯛꯀꯤ ꯁ꯭ꯄꯤꯠ ꯊꯣꯛꯄꯗꯨ
ꯃꯤꯅ ꯍꯥꯏꯕ ꯊꯥꯖꯗꯕ ꯆꯥꯡꯗꯣ ꯌꯦꯡꯉꯨꯅꯦ
ꯅꯪ ꯅꯪ ꯊꯥꯖꯗ꯭ꯔꯁꯨ ꯅꯨꯡꯉꯥꯏꯇꯦ ꯂꯣꯏꯔꯦ ꯀꯔꯤ ꯚꯤꯗꯤꯑꯣ ꯂꯧꯔꯒ ꯊꯥꯗꯣꯏꯅꯣ ꯅꯉꯣꯟꯗ
ꯋꯥꯔꯤ ꯑꯃ ꯂꯩꯕꯗꯣ ꯅꯨꯄꯥ ꯅꯨꯄꯥꯒ ꯅꯨꯄꯤ ꯀꯩꯅꯅꯕ ꯃꯇꯝꯗ
ꯅꯨꯄꯥꯒ ꯅꯨꯄꯤ ꯀꯥꯏꯅꯕ ꯃꯇꯝꯗꯅꯦꯕ ꯅꯨꯄꯤꯅꯔ ꯅꯨꯄꯥꯅꯔꯗꯤ ꯈꯟꯂꯦ
ꯅꯨꯡꯗꯥꯡ ꯅꯨꯡꯗꯥꯡ ꯅꯨꯡꯗꯥꯡꯗ ꯑꯣꯏꯔꯁꯨ ꯅꫭꯡꯁꯥꯔ ꯀꯩꯅꯣ ꯊꯣꯛꯑꯦ ꯍꯥꯏꯕꯒꯤ ꯑꯩ ꯅꯪꯉꯣꯟꯗ ꯀꯩꯅꯣ ꯊꯥꯖꯈꯤꯕꯅꯤ
ꯀꯔꯤ ꯋꯥꯔꯤꯅꯣ ꯑꯗꯨꯗꯤ
ꯅꯨꯄꯥ ꯅꯨꯄꯥꯗꯣ ꯃꯥꯗꯣ ꯀꯩꯅꯣ ꯃꯆꯤꯟ ꯌꯥꯝ ꯊꯤꯕ ꯃꯥꯜꯂꯦꯕ ꯑꯗꯨꯗꯒꯤ ꯅꯨꯄꯤ ꯅꯨꯄꯤꯅ ꯃꯆꯤꯟ ꯊꯤꯌꯦ ꯍꯥꯏꯔꯁꯨ ꯃꯥ ꯊꯥꯖꯕꯗꯨ ꯐꯖꯕ ꯀꯩꯅꯣ ꯇꯧꯕꯗꯣ ꯑꯗꯨꯒꯤ ꯅꯨꯄꯥꯗꯨꯅꯊ ꯆꯤꯟꯊꯤꯔꯒ ꯃꯥꯒꯤ ꯃꯥꯒꯤ ꯅꯨꯄꯥꯒꯤ ꯃꯐꯝꯗ ꯅꯣꯡꯊꯥꯑꯒ ꯊꯣꯛꯑꯦ ꯍꯥꯏꯔ
ꯅꯨꯡꯗꯥꯡꯕꯨ ꯑꯣꯏꯔꯁꯨ ꯃꯥꯅ ꯊꯥꯗꯠꯈꯤꯒꯅꯤ ꯍꯥꯏꯕꯗꯨ
ꯅꯪꯒꯤ ꯋꯥꯔꯤ ꯑꯣꯏꯔꯝꯅꯦ ꯑꯗꯨ ꯑꯗꯨꯗꯤ
ꯑꯣ ꯆꯤꯟ ꯆꯤꯕ ꯆꯥꯟꯗ
ꯑꯗꯨ ꯃꯔꯤ ꯌꯦꯟ ꯇꯗ꯭ꯔꯤꯈ
ꯇꯥꯔꯤ ꯀꯥꯏꯅ
ꯅꯨꯡꯗꯥꯡꯗ ꯅꯨꯡꯗꯥꯡꯗ ꯅꯨꯡꯁꯥ ꯊꯣꯛꯑꯦ ꯍꯥꯏꯕ ꯀꯅꯥ ꯂꯩꯕ꯭ꯔꯥꯅꯤ
ꯍꯣꯏ ꯑꯗꯨꯣ ꯅꯨꯄꯥꯅ ꯑꯗꯨꯃꯥꯏꯅ ꯍꯥꯏꯕ ꯀꯥꯟꯗ ꯅꯨꯄꯤꯗꯣ ꯊꯥꯗꯈꯤꯕꯅꯦ ꯍꯥꯏꯕꯅꯦꯕ
ꯅꯨꯄꯤꯅ ꯄꯪꯕꯩꯅꯤ
ꯅꯤꯝꯁ ꯑꯣꯏꯅ ꯊꯣꯛꯄꯅꯦꯕ ꯑꯗꯨ
ꯍꯣꯏ ꯐꯔꯦ ꯐꯔꯦ ꯑ ꯀꯔꯤ ꯇꯧꯁꯤ ꯍꯥꯏꯕꯅꯣ ꯀꯔꯤ ꯍꯥꯏꯕꯅꯣ
ꯑꯩꯁꯨ ꯊꯥꯖꯗꯦ ꯍꯥꯏꯕꯅꯤꯗ ꯑꯩꯗꯤ ꯑꯗꯨꯒꯤ ꯅꯨꯄꯤ ꯅꯠꯇꯕꯤꯅꯤꯅ ꯊꯥꯖꯗꯦ ꯒꯤ ꯍꯥꯏꯕ ꯑꯩ
ꯍꯣꯏ ꯅꯪꯗ ꯃꯤꯉꯣꯟꯗ ꯌꯥꯝ ꯊꯥꯖꯔꯦ